ꯍꯂꯣ
ꯍꯜꯂꯣ ꯆꯥꯛ ꯆꯥꯔꯕꯣ
ꯍꯣꯏ ꯍꯣꯏ ꯅꯪꯒꯤ ꯕꯦꯛꯒ꯭ꯔꯥꯎꯟ ꯅꯣꯏꯁ ꯌꯥꯝ ꯊꯣꯛꯏꯅꯥ
ꯀꯔꯤ ꯍꯥꯏꯕꯥ
ꯅꯪꯒꯤ ꯅꯪꯒꯤ ꯕꯦꯛꯒ꯭ꯔꯥꯎꯟ ꯅꯣꯏꯁ ꯌꯥꯝ ꯊꫭꯛꯑꯦ ꯊꯣꯛꯂꯛꯑꯦꯕ꯫
ꯇꯥꯕ꯭ꯔꯣ꯫
ꯇꯥꯏꯌꯦ꯫
ꯍꯣꯏ-ꯍꯣꯏ ꯅꯪ ꯅꯪꯒꯤ ꯅꯪꯒꯤ ꯃꯅꯤꯡꯒꯤ ꯃꯈꯣꯟ ꯌꯥꯝ ꯊꯣꯛꯂꯛꯏꯕ ꯕꯦꯛꯒ꯭ꯔꯥꯎꯟ ꯅꫭꯏꯁ꯫ ꯌꯥꯝ ꯊꯣꯛꯂꯛꯑꯦꯕ꯫
ꯍꯧꯖꯤꯛꯁꯨ ꯊꫭꯛꯄ꯭ꯔꫭ꯫
ꯊꯣꯛꯂꯤ ꯍꯣꯏ ꯐꯖꯅ ꯊꯣꯛ
ꯑꯗꯨꯗꯤ ꯑꯩ ꯑꯣ꯫ ꯈꯪꯗ꯭ꯔꯦ ꯗꯨꯗꯤ꯫
ꯑꯗꯨ ꯃꯈꯣꯟꯗꯨ ꯈ ꯑ ꯊꯣꯛꯂꯗꯤ ꯑꯃꯨꯛ ꯀꯧꯔꯦꯟ ꯔꯤꯖꯦꯛ ꯆꯠꯂꯗꯤ ꯀꯅꯥꯗꯅ ꯑꯃꯨꯛꯀ꯫
ꯑꯣ ꯑꯗꯨꯗꯤ ꯀꯔꯤ ꯀꯔꯤꯅ ꯊꯣꯛꯄ꯭ꯔꯣ ꯈꯪꯗꯦ꯫
ꯅꯔꯥ ꯍꯧꯖꯤꯛꯇꯤ ꯊꯣꯛꯇ꯭ꯔꯦ ꯉꯁꯥꯏ ꯑꯍꯥꯟꯕꯗ ꯊꯣꯛꯂꯛꯄꯅꯦ꯫
ꯑꯣ꯫
ꯀꯔꯝ ꯀꯔꯝ ꯇꯧꯔꯤꯕꯣ ꯅꯨꯡꯉꯥꯏꯔꯤꯕꯣ꯫
ꯅꯨꯡꯉꯥꯏꯔꯤ ꯍꯥꯏꯇꯥꯔꯦꯗ꯫
ꯑꯗꯨ ꯅꯪ ꯑꫭꯏꯅ ꯋꯥꯔꯤ ꯂꯤꯔꯧꯅꯥ꯫
ꯑꯩ ꯋꯥꯔꯤ ꯂꯤꯕ ꯍꯩꯇꯦ ꯅꯪꯕꯨ ꯂꯤꯅꯤ ꯍꯥꯏꯗꯥꯏꯅꯦ꯫
ꯑꯩ ꯋꯥꯔꯤ ꯅꯨꯄꯥ ꯑꯣꯏꯔꯗꯤ ꯋꯥꯔꯤꯗꫭ ꯐꯖꯅ ꯂꯤꯕꯤꯕ ꯌꯥꯕ ꯅꯨꯄꯤ ꯑꯣꯏꯕꯅꯤꯅ ꯋꯥꯔꯤ ꯂꯤꯕ ꯍꯩꯇ꯭ꯔꯦꯅꯦ꯫
ꯅꯨꯄꯥ ꯑꯣꯏꯔ ꯅꯨꯄꯤꯔ ꯋꯥꯔꯤꯕꯨ ꯅꯨꯄꯤ ꯅꯨꯄꯥ ꯈꯦꯠꯅꯥꯕ ꯂꯩꯕ꯭ꯔꯣ꯫
ꯂꯩꯌꯦꯅ ꯀꯩꯅꯣ ꯂꯩꯇ꯭ꯔꯗꯤ ꯋꯥꯔꯤ ꯂꯤꯕꯗꯤ ꯈꯔ ꯈꯦꯠꯅꯕ-ꯈꯦꯠꯅꯕ ꯋꯥꯔꯤ ꯂꯩꯅ꯫
ꯏꯁ ꯑꯗꯨꯗꯤ ꯅꯪ ꯀꯔꯤ ꯋꯥꯔꯤ ꯂꯤꯒꯦ ꯍꯥꯏꯕ ꯅꯨꯄ ꯑꯣꯏꯔꯗꯤ꯫
ꯅꯨꯄꯤꯒꯤ ꯅꯨꯄꯤꯕꯨ ꯋꯥꯔꯤ ꯂꯤꯔꯗꯤ ꯈꯔ ꯏꯔ ꯈꯣꯠꯂ ꯇꯧꯔ ꯐꯖꯅ ꯂꯤꯕꯗꯤ ꯌꯥꯕ꯫ ꯇ꯭ꯔꯗꯤ
ꯈꯔ ꯂꯨꯑꯦꯕ꯫
ꯎꯝ ꯑꯩꯗꯤ ꯌꯦꯡꯑꯦ꯫ ꯁꯤꯅ ꯑꯍꯥꯟꯕꯅꯤꯍ ꯁꯨꯃꯥꯏꯅ ꯇꯥꯕ꯫ ꯆꯞ ꯃꯥꯅꯕꯝ ꯅꯨꯄꯥ ꯫
ꯈꯪꯗ꯭ꯔꯦ ꯑꯗꯨꯗꯤ ꯑꯗꯨꯕꯨ ꯅꯨꯄꯥꯕꯨ ꯋꯥꯔꯤ ꯂꯤꯕꯗꯤ ꯈꯔ ꯇꯣꯡꯉꯥꯜꯂꯦꯅ ꯑꯃꯨꯛꯀ ꯍꯥꯏꯅꯤꯡꯕ ꯍꯥꯏꯕ ꯌꯥꯏꯅ ꯑꯗꯨ ꯅꯨꯄꯤꯕꯨ ꯍꯥꯏꯕ ꯑ ꯂꯤ ꯗꯤ ꯈꯔ ꯍꯥꯏꯅꯤꯡꯕ ꯍꯥꯏꯕꯁꯨ ꯈꯔ ꯃꯨꯠ ꯆꯦꯟꯖ ꯇꯧꯒꯟꯅꯤꯅ
ꯑ ꯑꯩꯈꯣꯏ ꯁꯤ ꯌꯦꯟꯁꯥ ꯆꯥꯏ ꯉꯁꯤꯗꯤ ꯅꯪꯗꯤ꯫
ꯑꯩꯗꯤ ꯊꯔꫭꯏ ꯆꯥꯏꯌꯦ꯫
ꯑꯆꯥ ꯑꯆꯥ ꯌꯥꯝ ꯍꯥꯎꯋꯦꯅꯦ꯫ ꯀꯩꯅꯣ ꯀꯗꯥꯏꯗ ꯂꯩꯕ꯭ꯔꯣ꯫
ꯏꯝꯐꯥꯜꯗ꯫
ꯑꯠꯆꯥ ꯀꯔꯤ-ꯀꯔꯤ ꯍꯣꯠꯅꯔꯤꯕ꯭ꯔꯣ ꯅꯠꯇ꯭ꯔꯒ ꯌꯨꯝ ꯄꯥꯟꯈ꯭ꯔꯕꯣ꯫
ꯑꯗꫭ ꯋꯥꯗꫭ ꯍꯪꯉꯛꯀꯅꫭ ꯍꯥꯏꯕ ꯅꯠꯇ꯭ꯔꯣ꯫
ꯑꯣ ꯈꯪꯗ꯭ꯔꯦꯅꯦ ꯑꯗꯨꯗꯤ ꯑꯣ ꯑꯠꯆꯥ ꯑꯠꯆꯥ ꯑꯠꯆꯥꯥ ꯍꯣꯏ ꯑꯣꯏꯔꯝꯃꯤꯀꯣ ꯑꯩꯁꯨ ꯔꯣꯜꯁꯨ ꯄꯨꯖꯅꯤꯡꯗꯦ
ꯑꯃꯅ ꯍꯥꯏꯗ ꯑꯗꯨꯗꯣ ꯑ ꯅꯕ ꯈꯔꯄꯠꯇꯣ
ꯑꯝ
ꯑꯗꯨꯝ ꯂꯩꯅꯤꯗ
ꯑꯣ ꯑꯆꯥ ꯑꯆꯥ ꯀ ꯀ ꯍꯣꯠꯅꯔꯤꯕ꯭ꯔꯣ ꯂꯥꯏꯔꯤꯛ ꯇꯝꯂꯤꯕ꯭ꯔꯣ
ꯑꯃꯃꯤ
ꯍꯥ
ꯍꯣꯏ
ꯑꯣ ꯑꯣ ꯀ꯭ꯂꯥꯁ ꯀꯌꯥ ꯀꯥꯔꯤꯒꯦ ꯏꯆꯟ ꯏꯆꯟ ꯀꯧꯕ ꯇꯥꯔꯦ ꯑꯗꯨꯗꯤ ꯂꯥꯏꯔꯤꯛ ꯇꯝꯂꯗꯤ
ꯅꯪꯗꯤ ꯁꯅꯤꯡꯉꯣ ꯅꯑꯣ ꯏꯅꯦ
ꯎ ꯏꯆꯟ ꯏꯆꯟ ꯑꯗꯨꯝ ꯀꯧꯔꯒꯦ ꯍꯥꯏꯕꯗꯤ ꯂꯥꯏꯔꯤꯛ ꯑꯩꯈꯣꯏꯗꯤ ꯂꯥꯏꯔꯤꯛ ꯇꯝꯗ꯭ꯔꯕꯅꯤꯅ ꯑꯗꯨꯅ ꯇꯥꯛꯄꯗꯤ ꯑꯩꯅ ꯈꯔ ꯍꯜꯂꯝꯅꯤꯗ
ꯑꯉ ꯋꯥꯗꯤ ꯀꯁꯅꯦ ꯑ ꯅꯤꯡꯕ ꯀ ꯏꯆꯦ ꯀꯧꯋꯦꯔꯥ ꯏꯆꯟ ꯀꯧꯋꯦꯔꯥ
ꯑ
ꯏ ꯑꯗꯨꯗ
ꯑꯦꯒ꯭ꯔꯤ ꯇꯧꯕ ꯇꯥꯗ꯭ꯔꯦ ꯍꯧꯖꯤꯛ ꯅꯪ ꯍꯥꯏ ꯑꯗ ꯅꯪꯒꯤ ꯀꯩꯅꯣꯗꯣ ꯃꯈꯣꯟꯗꯤ ꯏꯀꯣꯁꯨ ꯆꯠꯄ ꯃꯥꯜꯂꯦ ꯅꯅꯤꯡꯗ
ꯑꯁ ꯀꯅ ꯑꯩ ꯀꯥꯔ ꯂꯩꯅꯦ ꯆꯟ ꯑꯣꯒꯔ ꯏꯖꯦ ꯑꯣꯒꯔ ꯀꯧꯕ ꯀꯧ ꯍꯗꯅꯦ
ꯑꯣ ꯑꯣ ꯑꯣ ꯑꯣ ꯍꯣꯏ ꯍꯣꯏ ꯏꯆꯟ ꯑꯗꯨꯝ ꯀꯧꯔꯒꯦ
ꯀꯉ ꯀꯣ ꯀꯣ
ꯑꯣꯝ ꯀꯔꯤ ꯀꯔꯤ ꯃꯊꯦꯟ ꯆꯥꯒꯦ ꯏꯆꯟ ꯈꯣꯏꯗꯦ
ꯑꯩꯈꯣꯏꯗꯤ ꯈꯔ ꯌꯥ
ꯅꯨꯡꯉꯥꯏꯔꯤꯕꯣ ꯄꯨ ꯑꯣ ꯅꯨꯡꯉꯥꯏꯔꯤꯕꯣ ꯄꯨꯟꯁꯤꯕꯨ ꯀꯔꯝ ꯀꯔꯝ ꯇꯧꯔꯤꯒꯦ
ꯅꯨꯡꯉꯥꯏꯕ ꯅꯨꯡꯉꯥꯏꯇꯕꯥ ꯈꯪꯗ꯭ꯔꯦ ꯑꯗꯨꯝ ꯑꯗꯨ ꯂꯩꯥꯏꯔꯦ
ꯁꯥ ꯍꯟꯗꯛ ꯍꯟꯗꯛ ꯋꯥꯔꯜꯗ ꯀꯞꯀꯤꯗꯤ ꯀꯔꯤ ꯀꯟꯇ꯭ꯔꯤꯕꯨ ꯁꯞꯄꯣꯔꯠ ꯇꯧꯔꯤꯒꯦ
ꯑꯔꯖꯦꯟꯇꯤꯅꯥ
ꯑꯆꯥ ꯑꯗꯨꯗꯤ ꯑꯦꯝꯒꯤ ꯑꯦꯝꯒꯤ ꯀꯥꯡꯕꯨ ꯇꯥꯔꯦꯅꯦ
ꯅꯪꯗꯤ
ꯑꯩꯅ ꯑꯥꯔꯒꯤ ꯀꯥꯡꯕꯨ ꯇꯥꯔꯦ
ꯑꯥꯔ
ꯍꯣꯏ ꯍꯣꯏ ꯍꯧꯖꯤꯛ ꯍꯧꯖꯤꯛ ꯀꯟꯅ ꯐꯥꯎꯔꯤꯁꯤ ꯑꯦꯝꯒ ꯑꯥꯔꯒꯤꯅꯤꯅꯦ ꯋꯥꯔꯤꯁꯦ ꯑꯗꯨ ꯑꯦꯝꯗꯤꯟ ꯅꯪ ꯇꯥꯔꯦ ꯑꯥꯔꯗꯤ ꯑꯩ ꯇꯥꯔꯦꯅꯦ ꯑꯗꯣ
ꯑꯁ ꯋꯥꯔꯜꯗ ꯀꯞꯀꯤ ꯍꯥꯢꯔꯗꯤ ꯑꯩꯈꯣꯢ ꯁꯋ꯭ꯥꯢꯗ ꯂꯩꯔꯤꯁꯦ ꯑꯩꯈꯣꯢ ꯑꯗꯨꯝ ꯈꯠꯅꯒꯦ ꯈꯠꯅꯒꯦ ꯇꯧꯋꯦ ꯏꯟꯇꯔꯅꯦꯠ ꯇꯧꯗ꯭ꯔꯗꯤ ꯌꯥꯗꯦ ꯀ ꯍꯥꯢꯕꯁꯨ ꯌꯥꯎꯋꯤꯅꯦ
ꯑꯩ ꯍꯥ ꯈꯅꯥꯔꯨꯅꯨ ꯈꯅꯥꯔꯨꯅꯨ ꯀ꯭ꯔꯤꯁꯨꯨ ꯀꯅꯥꯗꯝꯅꯦ
ꯀꯅꯥꯗ꯭ꯔꯁꯨ ꯃꯇꯝ ꯏꯟꯇ꯭ꯔꯦꯁ
ꯈꯠꯅꯔꯍ ꯁꯝꯐꯣꯏꯗꯠ ꯅꯥꯗꯅ ꯂꯩꯅꯤꯀꯣ
ꯍꯣꯏꯅꯦ ꯑꯗꯨ ꯐꯦꯢꯒꯦ ꯐꯣꯢꯒꯦ ꯇꯧꯋꯦ ꯃꯔꯛ ꯃꯔꯛꯇꯗꯤ
ꯑꯠꯆꯥꯥ ꯅꯪ ꯂꯩꯐꯝ ꯑꯦꯛꯖꯦꯛ ꯍꯥꯏꯗ꯭ꯔꯁꯨ ꯑꯗꯨꯝ ꯑꯁꯤ ꯅꯛꯑꯦ ꯍꯥꯏꯕ ꯖꯒꯥ ꯍꯥꯏꯔꯛꯑꯣꯅꯦ ꯏꯝꯐꯥꯜꯗ
ꯑꯥ
ꯍꯨꯝ?
ꯑꯔꯦ ꯑꯩ ꯅꯪꯒꯤꯗꯨ ꯐꯖꯅ ꯇꯥꯕ ꯉꯝꯗꯦꯅꯦ ꯭ꯀꯔꯤ ꯀꯗꯥꯏꯔꯣꯝꯗꯅꯦꯕ
ꯇꯦꯔꯥ
ꯇꯦꯔꯥ
ꯍꯣꯢ ꯇꯦꯔꯥ ꯔꯣꯝꯗ
ꯑꯠꯆꯥ ꯑꯠꯆꯥ ꯑꯠꯆꯥ ꯑꯩ ꯑꯩꯗꯤ ꯁꯨꯇꯥ ꯇꯥꯗ꯭ꯔꯤꯌꯦ ꯇꯦꯔꯥꯔꯣꯝꯗ
ꯢꯁ
ꯑꯁꯦꯡꯕꯩꯅꯦ ꯇꯥꯥꯗꯦ ꯑꯩꯗꯤ ꯑꯗꯨꯔꯣꯝꯒꯤꯗꯤ ꯑꯩꯁꯨ ꯀꯩꯅꯣꯗ ꯂꯩꯕꯅꯦ ꯑꯩꯅ ꯈꯪꯗꯕ ꯑꯣꯏꯔꯝꯅꯤ ꯑꯗꯨꯗꯤ ꯇꯥꯗ꯭ꯔꯕ ꯑꯣꯏꯔꯝꯅꯤ
ꯑꯗꯨ ꯑꯁꯦꯡꯕꯒꯤ ꯂꯥꯏꯔꯤꯛ ꯇꯝꯂꯤꯕ꯭ꯔꯣ
ꯎꯝ
ꯑꯠꯆꯥ ꯑꯗꯨ ꯒ꯭ꯔꯦꯖꯨꯑꯦꯁꯟꯒꯨꯝꯕ ꯇꯧꯔꯤꯕ ꯖꯥꯠꯂꯣ
ꯑꯗꯨꯗꯤ
ꯑꯗꯨꯒꯤ ꯋꯥꯗꯣ ꯀꯣꯟꯅ ꯈꯪꯟꯅꯁꯤꯅꯦ
ꯀꯔꯤ ꯀꯔꯤꯒꯤ꯭ꯔꯣ ꯀꯔꯤꯒꯤ꯭ꯔꯣ ꯑꯅꯤꯡꯥꯎꯗꯤ
ꯍꯅꯗꯕ ꯅꯠꯇ ꯍꯗꯕ ꯌꯦꯅ ꯀꯅ ꯍꯥꯏꯅꯤꯗ
ꯍꯣꯏ ꯐꯔꯦ ꯐꯔꯦ ꯑꯗꯨꯗꯤ ꯑ ꯋꯥꯔꯈ ꯇ ꯅꯠꯇ ꯅ ꯂꯤꯔꯣꯅꯦꯗꯣ ꯑꯩ ꯑꯗꯨꯝ ꯇꯥꯔꯒꯦ
ꯅ ꯥꯏ ꯑ ꯀꯔꯤꯅꯦ ꯅꯣꯏ ꯁꯒꯤꯔ ꯅꯣꯏ ꯁ ꯋꯥꯔꯅꯤꯔꯣꯦ ꯇꯥꯦ
ꯑꯗꯨꯅꯦ ꯑꯩ ꯉꯁꯥꯏ ꯍꯥꯏꯈ꯭ꯔꯦꯅ ꯅꯨꯄꯥ ꯑꯣꯏꯔꯗꯤ ꯋꯥꯔꯤꯗꯨ ꯈꯔ ꯇꯣꯉꯥꯟꯅ ꯁꯥꯕ ꯌꯥꯕ ꯅꯨꯄꯤꯗꯤ ꯅꯨꯄꯤꯗꯤ ꯈꯔ ꯂꯣꯏꯕ ꯀꯔꯤꯗ
ꯑꯗꯨꯕꯨꯗꯤ ꯅꯪ ꯅꯪ ꯈꯟꯕꯅꯦꯗꯅ
ꯍꯣꯏ ꯍꯣꯏ ꯍꯣꯏ ꯍꯣꯏ ꯑ
ꯃꯃꯤ ꯏꯔꯤꯗ ꯅꯃꯔꯗ ꯎ
ꯅꯪ ꯅꯪꯅ ꯍꯦꯟꯅ ꯈꯪꯂꯝꯗꯧ ꯃꯥꯜꯂꯦꯗ ꯋꯥꯔꯤꯗꯤ ꯑꯩꯅ ꯈꯟꯕꯗ
ꯆꯗꯦ
ꯈꯔ ꯈꯔ ꯏꯁꯃꯥꯔꯠ ꯑꯣꯏꯕ ꯃꯥꯜꯂꯦꯕ ꯐꯔꯂꯤ ꯅꯤꯡꯉꯥꯏꯗ ꯅꯪꯁꯨ
ꯁꯃꯥꯏ ꯑꯣꯏꯗꯦꯍꯦ ꯑꯗꯨꯒꯤ
ꯑꯣꯏꯔꯝꯅꯤꯗ ꯑꯣꯏꯔꯝꯅꯤꯗ ꯀꯣꯜꯗ ꯁꯤꯃꯨꯛ ꯁ꯭ꯃꯥꯔꯠ ꯑꯣꯏꯔꯗꯤ
ꯏꯁꯃꯥꯔꯠ ꯑꯣꯏꯗꯦ ꯏꯁꯃꯥꯔꯠ ꯑꯣꯏꯕ ꯉꯝꯗꯦ
ꯑꯆꯥ
ꯅꯪꯦ ꯃꯤ ꯀꯌꯥ ꯍꯂ ꯏꯗ
ꯑꯩꯗꯤ ꯀꯩꯅꯣꯗ ꯂꯩꯌꯦ ꯑꯩ ꯑꯗꯨꯔꯣꯝꯗ ꯂꯩꯇꯦ ꯑꯩꯗꯤ ꯁꯨꯝ ꯑꯁꯥꯝꯅꯣꯝꯗꯤ ꯂꯩ
ꯑꯣ ꯍꯧꯖꯤꯛ ꯃꯤ ꯀꯌꯥ ꯂꯩꯔꯤꯒꯦ
ꯑꯩꯁꯦ ꯀꯔꯤ ꯍꯥꯏꯅ ꯀꯔꯝꯍꯥꯏꯅ ꯍꯥꯏꯌꯦ ꯁꯔꯣ ꯑꯗꯨꯗꯤ
ꯑꯗꯨ ꯑꯩꯅ ꯍꯥꯏꯕꯗꯤ ꯍꯧꯖꯤꯛ ꯍꯧꯖꯤ ꯂꯩꯕꯗꯣ
ꯍꯣꯏ
ꯍꯥꯏꯕꯅꯤꯗ ꯐꯦꯃꯤꯂꯤ ꯂꯩꯕ꯭ꯔꯥ
ꯑꯦ ꯅꯠꯇꯦ ꯅꯠꯇꯦ ꯑꯩ ꯀꯩꯅꯣꯝꯗ ꯒꯧꯍꯥꯇꯤꯗ ꯑꯣꯖꯥ ꯇꯧꯔꯤ
ꯑꯥ ꯑ
ꯑꯩꯒꯤ ꯑꯩꯈꯣꯏ ꯏꯁꯇꯨꯗꯦꯟꯈꯣꯏꯒ ꯂꯩꯃꯤꯅ
ꯑꯣ ꯑꯣ ꯐꯩ ꯐ ꯑꯗꯨ ꯗ ꯀꯧꯕꯖ ꯀꯧꯕꯕ ꯇꯔ
ꯑꯗꯨ ꯑꯗꯨꯒꯤꯅꯦꯅꯦ ꯑꯩꯅ ꯍꯥꯏꯔꯤꯕꯗꯨ ꯅꯣꯏꯗꯤ ꯂꯥꯏꯔꯤꯛ ꯇꯝꯂꯤ ꯍꯥꯏꯔꯗꯤ ꯑꯉꯥꯡ ꯑꯣꯏꯔꯝꯅꯤ ꯍꯥꯏꯔꯒ
ꯍꯣꯏ ꯍꯣꯏ ꯍꯣꯏ ꯍ
ꯐꯔꯦ ꯐꯔꯦ ꯐꯔꯦ ꯐꯔꯦ ꯐꯔꯦ ꯑꯗꯨ ꯋꯥꯔꯤꯗꯨ ꯇꯣꯛꯁꯦ
ꯑꯣ ꯍꯣ ꯍꯣꯏ
ꯑ
ꯀꯗ ꯄꯣꯅꯨꯃ ꯏꯕ꯭ꯂꯣ
ꯀꯔꯤ ꯇꯧꯋꯕ
ꯏꯃ ꯂꯩ ꯏꯕ꯭ꯔꯣ ꯍꯥꯕ
ꯑꯣ ꯑꯩ ꯑꯩꯕꯨ꯭ꯔꯣ ꯁꯣꯝꯗ ꯂꯩꯕꯗꯨꯔꯣ
ꯑꯣ
ꯑꯍꯣꯏ ꯍꯣꯏ ꯅꯨꯡꯉꯥꯏ ꯍꯥꯏꯇꯥꯔꯦꯅꯦ ꯑꯗꯣ ꯏꯁꯇꯨꯗꯦꯟꯈꯣꯏꯒ ꯂꯩꯃꯤꯟꯅꯝꯅꯅ ꯑꯗꯨꯝ
ꯄꯨꯟꯁꯤꯁꯤ ꯁꯨꯃꯥꯏꯅ ꯂꯦꯟꯗ ꯂꯩꯈ꯭ꯔꯕꯅꯤ ꯂꯩꯈꯤꯗꯕꯅꯤꯅ
ꯑꯣ
ꯎꯝ ꯑ ꯑꯥ ꯑ ꯀꯩꯅꯣ ꯑꯣꯏꯗꯤ
ꯑ
ꯋꯥꯔꯤꯁꯤꯦ ꯈꯔ ꯁꯥꯡꯅ ꯂꯤꯕꯤꯕ ꯌꯥꯕ ꯀ ꯑꯉꯥꯡꯁꯦꯔꯁꯨ ꯈꯪꯍꯧꯗ꯭ꯔ ꯍꯥꯏꯗꯤ ꯛꯇ
ꯑ
ꯀꯔꯤ ꯀꯔꯤ ꯍꯣꯕꯤ ꯍꯣꯕꯤꯗꯤ ꯀꯔꯤ ꯀ꯭ꯔꯤ ꯇꯧꯕ꯭ꯔꯣ ꯀꯔꯤ ꯀꯔꯤ ꯄꯥꯝꯕ꯭ꯔꯣ ꯒꯥꯔꯗꯅꯤꯡꯤꯡ ꯀꯨꯝꯕ
ꯍꯥꯏꯗꯤ ꯏꯁꯨꯄꯝꯕꯜꯂꯂꯤꯁ
ꯆꯥꯕ ꯇꯨꯝꯕ ꯑꯗꯨꯁꯨ ꯑꯗꯨꯝ ꯍꯣꯕꯤ ꯍꯥꯏꯇꯥꯔꯦ
ꯆ ꯒ ꯊ ꯒ ꯐꯣꯟꯣꯟ ꯌꯦ ꯒ
ꯎꯝ ꯔꯤꯜꯁ ꯈꯔ ꯍꯦꯡꯕ
ꯀ ꯥꯏ
ꯔꯤꯜꯁ ꯔꯤꯜꯁ ꯈꯔ ꯍꯦꯡꯕ ꯆꯥꯛ ꯈꯔ ꯊꯣꯡꯉ ꯆꯥꯕ ꯑꯦꯡꯂꯣꯝꯃꯤꯗꯥ ꯑꯠꯆꯥ ꯑꯠꯆꯥ ꯑꯆꯥ ꯗ꯭ꯔꯃꯥ ꯑꯣꯏꯅ ꯌꯦꯡꯈ꯭ꯔꯦ
ꯔꯗ꯭ꯔ ꯃꯥ
ꯑꯣ ꯃꯤ ꯀꯌꯥ ꯂꯩꯕ ꯅꯥꯕ꯭ꯔꯣ
ꯀꯣꯏꯗꯃꯤ ꯌꯥꯅꯦ ꯎꯝ ꯔꯃꯔꯤ
ꯑꯣꯏꯐ
ꯊꯃ ꯑꯣꯏꯔꯃꯦ
ꯌꯨꯝꯗꯔ ꯍꯣꯁꯇꯦꯜꯦꯜꯒꯨꯝꯗꯔꯣ ꯅꯠꯇ꯭ꯔꯒ ꯀꯔꯤꯔꯣ
ꯎꯝ ꯁꯤꯗ
ꯑꯆꯥ ꯑꯆꯥ ꯌꯥꯝ ꯅꯨꯡꯉꯥꯏꯔꯦꯗ
ꯅꯨꯡꯉꯥꯏꯔꯦ ꯍꯥꯏꯇꯥꯔꯦ ꯑꯁ ꯃꯥ ꯉꯥꯛꯇꯗꯤ ꯅꯨꯡꯉꯥꯏꯇꯦ ꯑꯗꯨ ꯑꯣꯏꯔꯁꯨ ꯑꯗꯨꯝ ꯅꯨꯡꯉꯥꯏꯔꯦꯅ ꯂꯩꯔꯦ
ꯎꯝ
ꯑ ꯎ
ꯑ ꯑꯠꯆꯥ ꯑꯦ ꯅꯪ ꯅꯪ ꯅꯅꯥꯊꯟꯗ ꯇꯧꯔꯤꯕ꯭ꯔꯣ ꯅꯃꯥꯟꯅꯕ ꯈꯣꯏ ꯅꯃꯥꯟꯅꯕꯤ ꯈꯣꯏꯁꯨ ꯀꯟꯅ ꯍꯣꯠꯅꯔꯤꯕ꯭ꯔꯣ ꯇꯥꯜꯂꯤꯕ꯭ꯔꯣ ꯀꯟꯅ
ꯑ ꯐꯠꯇ ꯂꯩꯗ ꯑ ꯍꯥꯏ ꯃꯃꯥꯟꯅꯕꯤ ꯑꯃꯄꯥꯅꯤ ꯄꯀꯝꯃꯤ
ꯑꯆꯥ ꯑꯆꯥ
ꯐꯔꯦ ꯀ꯭ꯂꯥꯁ ꯀꯌꯥ ꯇꯝꯂꯤꯕ꯭ꯔꯣꯁꯨ ꯍꯥꯏꯅꯤꯡꯗꯦ ꯍꯥꯏꯔꯦ ꯀꯩꯅꯣ ꯑ ꯑꯍꯟ ꯑꯉꯥꯡꯁꯨ ꯍꯥꯏꯅꯤꯡꯗꯦ ꯍꯥꯏꯔꯦ ꯑꯗꯨꯒꯨꯝꯕꯁꯨ ꯁꯥꯔꯣꯏꯁꯦ ꯍꯥꯏꯔꯦ ꯑꯗꯨꯗꯤ ꯇꯣꯄꯤꯛꯁꯤ ꯀ꯭ꯔꯤ ꯑꯣꯏꯅ ꯁꯥꯔꯁꯤꯔꯣ
ꯅꯪ ꯅꯪꯅ ꯑꯣꯏꯅ ꯈꯜꯂꯧꯅꯦ ꯍꯟꯗꯛꯀꯤ ꯍꯟꯗꯛꯀꯤ ꯏꯁꯄꯣꯔꯠꯁ ꯅꯥꯝꯗꯗꯤ ꯁꯛ ꯐꯖꯕꯨꯗꯤ ꯎꯈ꯭ꯔꯕꯣ ꯑꯁꯤ ꯐꯖꯩ ꯍꯥꯏꯕ
ꯀ꯭ꯔꯣ
ꯍꯣꯏ ꯍꯟꯗꯛꯀꯤꯤ ꯋꯥꯔꯜ ꯀꯞ ꯁꯅꯔꯤꯁꯦ
ꯑꯣꯗ ꯇ ꯍꯪꯗꯦ ꯑꯕꯗꯤ ꯑꯗꯨꯝ ꯃꯃꯤꯡ ꯈꯪꯗ꯭ꯔꯦ ꯑꯗꯨ ꯎꯕꯁꯨ ꯌꯥꯝ ꯑꯩꯈꯣꯏꯅ ꯄꯥꯝꯝꯕ ꯍꯥꯏꯇꯥꯔꯦ ꯑꯗꯨꯕ ꯎꯗꯦꯗ
ꯌꯦꯥꯃꯤꯗ ꯌꯦꯃꯤꯗ ꯅꯄꯤ ꯍꯥꯏꯕꯁꯤꯗꯤ ꯍꯡꯗꯤ ꯍꯦꯡꯗꯤ ꯍꯡꯂꯅꯤꯗꯥꯅꯤ
ꯍꯣꯏꯅꯤꯅꯤꯕ ꯁ ꯂꯥꯏꯇꯦ
ꯎꯝ
ꯏꯃꯅꯕꯤ ꯑꯩꯈꯣꯏꯅ ꯄꯥꯝꯕ ꯑꯃ ꯂꯩꯌꯦ ꯑꯗꯨ ꯍꯣꯏꯣꯏ ꯑꯗꯨꯝ ꯆꯄꯗꯤ ꯌꯥꯝ ꯐꯖꯗꯦ ꯑꯗꯨ ꯅꯨꯄꯥ ꯊꯣꯛꯄ ꯃꯂꯅ
ꯑꯩꯈꯣꯏꯒꯨꯝꯕ
ꯍꯣꯏꯅ ꯊꯝꯕ
ꯑꯦꯍ ꯎꯝ ꯍꯀꯣ ꯑꯗꯨ ꯇꯣꯉꯥꯟꯕ ꯀꯟꯇ꯭ꯔꯤꯗꯤ ꯀꯔꯤ ꯀꯔꯤ ꯄꯥꯝꯒꯦ ꯁꯄꯣꯁ ꯅꯪꯅ ꯄꯥꯝꯕꯗꯨ ꯆꯠꯈ꯭ꯔꯦ ꯍꯥꯏꯔꯁꯦ ꯇꯣꯉꯥꯟꯕ ꯑꯣꯞꯁꯟꯗꯤ ꯀꯩ ꯊꯝꯁꯤꯒꯦ ꯍꯣꯌ ꯍꯣꯌ
ꯑ ꯐ꯭ꯔꯥꯟꯁ
ꯑꯆꯥ ꯌꯥꯏꯅꯦ ꯌꯥꯏ ꯅ ꯀꯇꯔꯤ ꯆꯣ ꯁꯣ ꯖꯄꯥꯟꯒꯨꯝꯗꯤ ꯌꯦꯡꯅꯤꯡꯗꯕ꯭ꯔꯣ
ꯌꯦꯡꯉꯦ ꯑꯗꯨ ꯑꯣꯏꯔꯁꯨ ꯌꯥꯝ ꯌꯦꯡꯒꯦꯗ ꯑꯩꯈꯣꯏꯅ ꯌꯦꯡꯕꯁꯦ ꯎꯝ ꯃꯔꯛ ꯃꯔꯛꯇ ꯑꯗꯨꯝ ꯑꯌꯥꯝꯕ ꯌꯦꯡꯗꯦꯀꯣ ꯑꯩꯈꯣꯏꯗꯣ ꯍꯧꯕꯗꯗꯤ ꯑꯗꯨꯝ ꯌꯦꯡꯉꯦ ꯑꯗꯨ ꯍꯧꯖꯤꯀꯥꯟꯗꯤ ꯑꯗꯨꯝ ꯈꯪꯗꯦ ꯇꯣꯏꯅ ꯁꯕꯒꯤꯦꯔꯥ ꯌꯦꯡꯅꯤꯡꯗ꯭ꯔꯦ ꯑꯗꯣ ꯑꯔꯖꯦꯟꯇꯤꯅꯥꯒꯨꯝꯕ ꯁꯅꯥꯗꯦ ꯀꯝꯄꯜꯁꯔꯤ ꯌꯦ ꯏꯒ ꯌꯦꯅꯦ ꯑꯗꯨꯒ ꯏꯪꯂꯦꯟ ꯖꯔꯃꯅꯤ ꯑꯗꯨꯒꯨꯝꯕꯗꯤ ꯌꯦꯡꯉꯅꯦ ꯑꯀꯟꯗ ꯍꯃꯜ ꯂꯗꯤ ꯑꯩꯈꯣꯏꯗ ꯇꯨꯝꯃꯤꯃꯦ ꯏ ꯉꯝꯅ ꯍꯒꯂꯦ ꯉꯝꯗꯦ ꯍꯥꯏ ꯅ ꯇꯪ ꯗꯦ ꯑꯗꯨ ꯃꯁꯗꯤ ꯎꯠꯗꯗ ꯑꯦꯖꯇꯅꯥꯒ ꯑꯗꯨ ꯑꯗꯨ ꯑꯅꯤ ꯍꯣꯏ ꯑꯩꯈꯣꯏꯅ ꯄꯣ ꯄꯥꯝꯗꯦ ꯍꯥꯏꯔꯁꯨ ꯑꯗꯨꯝ ꯃꯣꯏꯒꯤ ꯃꯦꯁꯇꯗꯤ ꯌꯦꯡꯉꯦ ꯑꯁ ꯑꯩꯣꯏꯄꯣꯅ ꯑꯦꯅꯤ ꯅꯀꯣ ꯏꯗꯤ ꯌꯥꯔꯋꯥ
ꯑꯣꯝ ꯌꯦꯡꯉꯦꯗꯣꯅꯦ ꯌꯦꯡꯉꯗꯣꯅꯦ ꯃ ꯑꯃꯅꯦ ꯀꯩꯅꯣ
ꯍꯣꯏꯅꯦ ꯌꯦꯡꯉꯁꯨ ꯑꯁꯤꯅꯤ ꯑꯗꯨ ꯀꯌꯥꯝ ꯇꯗꯤ ꯈꯪꯗꯁꯨ ꯈꯪꯗ꯭ꯗ ꯑꯗꯨꯝ ꯁꯨꯝ
ꯏꯍꯦ ꯑꯗꯨꯗꯤ ꯑꯗꯨꯗꯤ ꯀꯔꯤ ꯌꯦꯡꯈꯤꯕ꯭ꯔꯣ ꯑꯗꯨꯗꯤ
ꯃꯤꯗꯣ ꯅꯨꯄꯥꯁꯤꯡ ꯃꯤ ꯁꯃꯔꯒꯤ ꯁꯃꯅ ꯇꯧꯦ ꯁꯨꯃꯥꯏꯅ ꯇꯧꯋꯦ ꯑꯗꯨꯝ ꯂꯩꯗꯅ ꯍꯥꯏꯗꯤ ꯐꯨꯠꯕꯣꯜꯁꯦ ꯅꯨꯄꯥ ꯑꯌꯥꯝꯕ ꯍꯣꯏ ꯅꯨꯄꯤꯒꯤꯁꯨ ꯌꯥꯎꯋꯦ ꯑꯗꯨ ꯑꯣꯏꯔꯁꯨ ꯑꯌꯥꯝꯕꯗꯤ ꯅꯨꯄꯥ ꯅꯨꯄꯥꯒꯤ ꯑꯣꯏꯔꯦꯗꯅ
ꯑꯩꯈꯣꯏ ꯑꯩꯈꯣꯏꯒꯤ ꯑꯩꯈꯣꯏꯒꯤ ꯑꯠꯆꯥ ꯑꯠꯆꯥ ꯑꯩꯈꯣꯏꯒꯤ ꯑꯟꯇꯤ ꯃꯥꯟꯁꯤ ꯂꯩꯀꯣ ꯏꯪꯂꯤꯁ ꯏꯁꯩ ꯇꯥ ꯇꯥꯔꯒ ꯑꯁ ꯏꯁꯩꯗꯤ ꯇꯥꯕꯅꯣꯇꯕꯨ ꯀꯔꯤ ꯍꯥꯏꯔꯤꯕ꯭ꯔꯥ ꯈꯪꯗꯦ ꯍꯥꯏꯌꯦ ꯑ
ꯕ
ꯑꯆꯥ ꯑꯆꯥ ꯀꯩꯅꯣ ꯃ꯭ꯌꯨꯖꯤꯛꯀꯨꯝꯗꯤ ꯀ꯭ꯔꯤ ꯀꯔꯤ ꯄꯥꯝꯕ꯭ꯔꯣ ꯃ꯭ꯌꯨꯖꯤꯛ ꯄꯥꯝꯕ ꯈꯣꯠꯄ ꯂꯩꯕ꯭ꯔꯣ ꯅꯠꯇ꯭ꯔꯒ ꯃ꯭ꯌꯨꯖꯤꯛ ꯇꯥ ꯗꯕꯤ ꯏꯁꯩ ꯇꯥꯗꯕꯤ ꯈꯣꯏꯔꯣ
ꯁꯥꯏꯕꯤ ꯁꯥꯏꯗꯤ ꯍ ꯇꯥꯇꯗ
ꯇꯥꯗ
ꯑꯩꯈꯣꯏꯒꯤꯒꯨꯝꯕ ꯈꯛ ꯇꯥꯏ ꯑꯇꯣꯞꯄ ꯃꯥ ꯃꯥ ꯏꯪꯂꯤꯁꯀꯨꯝꯕꯁꯨ ꯇꯥꯏꯁꯨ ꯑꯌꯥꯝꯕ ꯏꯁꯩꯗꯗꯤ ꯏꯟꯇꯔꯦꯁ ꯂꯩꯇꯦ ꯑꯩꯅ ꯁꯕꯁꯦꯦ ꯀꯔꯦ ꯍꯥꯏꯅ ꯋꯥꯔꯤ ꯋꯥꯔꯤ ꯂꯤ ꯂꯤꯕꯗꯣ
ꯍꯣꯏ ꯍꯣꯏ
ꯑꯗꯨꯒꯨꯝꯕꯗꯤ ꯑꯗꯨꯝ ꯇꯥꯏ ꯃꯔꯝ ꯅꯪ ꯃꯦꯗꯥ ꯑꯗꯨꯒꯨꯝꯕꯗꯣ ꯏꯟꯇꯔꯦꯁ ꯂꯩ ꯑꯗꯨ ꯑꯩꯈꯣꯏ ꯏꯗꯨꯃ ꯇꯧꯔꯀꯥꯟꯗ ꯃꯔꯛ ꯃꯔꯛꯇ ꯑꯗꯨꯝ ꯇꯥꯔꯒ ꯇꯧꯕ ꯑꯗꯨꯕ ꯈꯛꯇꯅꯦ ꯑꯩꯅ ꯏꯁꯩꯦ ꯇꯥꯕ ꯑꯗꯦ ꯑꯗꯨ ꯑꯣꯃꯗꯑ ꯑꯣꯥ
ꯑꯣ
ꯑꯅꯤ
ꯑꯗꯨꯁꯨ ꯑꯗꯨꯝ ꯇꯥꯗꯤ ꯇꯥꯔꯤꯌꯦꯅ ꯑꯗꯣ ꯑꯗꯨꯝ ꯇꯝꯗ ꯇꯥꯕꯅꯤꯅ ꯑꯗꯣ ꯑꯩꯁ ꯈꯩꯗ
ꯎꯝ
ꯎꯝ ꯋꯥꯑꯞ ꯋꯥꯁꯑꯞꯀꯤ ꯃꯦꯁꯦꯖ ꯁꯦꯀ
ꯍ ꯍꯣꯏ ꯍ ꯍ ꯍ ꯍꯣꯏ
ꯍꯣꯏ ꯑꯗꯨꯗ
ꯍꯣꯏ ꯍꯣꯏ ꯍꯣꯏ ꯅꯪꯁꯨ ꯐꯖꯅ ꯂꯩꯌꯣ ꯑꯗꯨꯗꯤ
ꯍꯣꯏ ꯍꯣꯏ ꯅꯪꯁꯨ ꯐꯖꯅ ꯂꯩꯌꯣꯀꯣ ꯅꯨꯡꯉꯥꯏ ꯅꯨꯡꯉꯥꯏꯅ ꯂꯩꯌꯣ
ꯍꯣꯏ ꯍꯣꯏ ꯍꯣꯏ ꯐꯔꯦ ꯐꯔꯦ ꯎꯝ